ꯑꯔꯕꯣ ꯇꯥꯏꯌꯦ
ꯅꯨꯡꯉꯥꯏꯔꯤ ꯏꯕ꯭ꯔꯣ
ꯅꯨꯡꯉꯥꯏꯕꯕꯨꯗꯤ ꯌꯥꯝ ꯅꯨꯡꯉꯥꯏꯕꯗꯤ ꯅꯠꯇ꯭ꯔꯦ ꯑꯗꯣ ꯅꯨꯡꯉꯥꯏꯇꯦꯗꯤ ꯍꯥꯏꯍꯩꯗꯕꯅꯤꯅ ꯅꯨꯡꯉꯥꯏ ꯍꯥꯏꯇꯥꯔꯦ
ꯉꯁꯤꯕꯤ ꯀꯔꯤ ꯃꯊꯦꯜ ꯆꯥꯔꯦ
ꯉꯁꯤꯁꯦ ꯀꯥꯡꯉꯧ ꯑꯃ ꯆꯥꯔꯦ ꯑꯗꯨꯒ ꯆꯝꯊꯣꯡ ꯆꯝꯐꯨꯠ ꯑꯃ ꯆꯥꯔꯦ ꯑꯗꯨꯒ ꯌꯦꯟꯁꯥꯡ ꯑꯃꯒ ꯅꯪꯗꯦ
ꯑꯩꯁꯨ ꯎꯁꯣꯏ
ꯑꯥ
ꯑꯁꯣꯏ ꯊꯣꯡꯉꯒ ꯆꯥꯔꯦ ꯍꯥꯎꯔꯦ ꯃꯇꯝ ꯃꯇꯝꯒꯤ ꯌꯦꯟꯁꯥꯡ ꯍꯥꯏꯗꯨꯗꯤ
ꯑ ꯌꯥꯝ ꯆꯥꯕꯤꯕ ꯅꯠꯇ꯭ꯔꯣ
ꯎꯝ ꯍꯥꯎꯅ ꯌꯥꯝꯅ ꯆꯥꯕꯤꯈ꯭ꯔꯦ
ꯎꯁꯣꯏꯁꯦ ꯍꯛꯆꯥꯡꯒꯤ ꯑꯗꯨꯃꯛ ꯐꯩ ꯍꯥꯏꯕ꯭ꯔꯣ ꯐꯠꯇꯦ ꯍꯥꯏꯕ꯭ꯔꯣ
ꯈꯪꯗꯦꯅꯦ ꯃꯤ ꯃꯤ ꯃꯤꯗ ꯃꯈꯥ ꯄꯣꯟꯕ ꯃꯥꯜꯂꯦꯗ ꯃꯤ ꯈꯔꯒꯤꯗꯤ ꯆꯥꯔꯨꯔꯒꯅ ꯅꯨꯡꯉꯥꯏꯇꯦ ꯍꯥꯏꯌꯦꯦ ꯃꯁꯥ ꯐꯕ ꯑꯩꯈꯣꯏꯒꯤꯗꯤ ꯀꯩꯁꯨ ꯇꯧꯗꯦꯗ
ꯑꯗꯣ ꯅꯨꯡꯉꯥꯏꯇꯕꯗꯣ ꯀꯩꯀꯩ ꯅꯨꯡꯉꯥꯏꯇꯦ ꯍꯥꯏꯒꯦ
ꯎꯝ ꯈꯪꯗꯦꯅꯦ ꯈꯔꯗꯤ ꯆꯥꯔꯨꯔꯒꯅ ꯀꯣꯛ ꯆꯤꯛꯑꯦ ꯍꯥꯏꯕꯒꯨꯝꯕ ꯅꯠꯇ꯭ꯔꯒꯅ ꯃꯁꯥ ꯈꯔ ꯁꯣꯟꯕꯁꯤꯡꯒꯤꯅ ꯂꯥꯏꯍꯧ ꯑꯩ ꯈꯪꯗꯦꯗ ꯃꯤ ꯈꯔꯒꯤꯅ ꯆꯈꯥꯎ ꯅꯨꯡꯉꯥꯏꯇꯦ ꯍꯥꯏꯕ ꯂꯩ ꯑ
ꯑꯗꯣ ꯈꯣꯡ ꯈꯨꯠꯁꯤꯗꯒꯟꯕꯒꯤꯗꯤ ꯐꯠꯇꯦꯅ ꯍꯥꯏꯅ ꯇꯥꯕ ꯑꯩꯁꯨ
ꯑꯣ ꯃꯤ ꯃꯁꯥ ꯃꯁꯥꯒꯤ ꯐꯤꯕꯝ ꯑꯃꯁꯨ ꯐꯤꯕꯝꯒꯤꯁꯨ ꯃꯈꯥ ꯄꯣꯟꯕ ꯃꯥꯜꯂꯦ
ꯑꯣ ꯑꯗꯣ ꯑꯩꯒꯤ ꯑꯩꯒꯤꯁꯨ ꯀꯩꯝ ꯇꯧꯗꯦꯦ ꯆꯥꯕꯗ ꯑꯗꯨꯝ ꯍꯣꯏ
ꯎꯁꯣꯏ ꯎꯁꯣꯏ ꯃꯈꯜ ꯀꯌꯥ ꯂꯩꯕ꯭ꯔꯥ ꯍꯥꯏꯕꯕꯨ ꯃꯤꯅ ꯁꯦꯝꯕꯗꯣ
ꯃꯤꯅ ꯁꯦꯝꯕ ꯃꯤꯅ ꯁꯦꯝꯕ ꯍꯥꯏꯗꯤ
ꯏꯁꯤꯡꯗ ꯇꯤꯜꯂꯒ ꯁꯦꯝꯕꯁꯨ ꯂꯩꯑ ꯄꯨꯝꯍꯜꯂꯒ ꯁꯦꯝꯕꯁꯨ ꯂꯩꯗꯅ ꯀꯔꯤ ꯀꯔꯤ ꯀꯧꯅꯕꯕ꯭ꯔꯥꯖꯣ
ꯨꯡꯒꯥ
ꯑꯣ ꯑꯣ ꯁꯣꯏꯕꯝ ꯈꯪꯉꯦ
ꯑꯃꯗꯨ ꯏꯁꯤꯡ ꯇꯤꯡꯉꯒ ꯇꯧꯕꯤꯗꯣꯔꯥ ꯀꯩ ꯀꯧꯕ ꯀꯩ ꯀꯧꯕꯅꯣ ꯈꯪꯗꯦ ꯑꯩꯁꯦ
ꯑꯗꯨꯅ ꯍꯥꯎꯕꯅꯤꯅ ꯁꯣꯏꯕꯨꯝ ꯁꯣ ꯏ ꯏ ꯏꯔꯗ ꯀꯅꯉꯥꯏꯔꯦ
ꯑꯥ ꯑꯗꯨ ꯃꯅꯝ ꯈꯔ ꯀꯜꯂꯦꯀꯣ ꯁꯣꯏꯕꯨꯝꯁꯦ
ꯍꯣꯏ ꯑꯗꯨ ꯐꯖꯅ ꯁꯦꯡꯗꯣꯛꯑꯒ ꯆꯥꯒꯗꯕꯅꯤꯗ
ꯑꯗꯣ ꯍꯟꯖꯤꯟ ꯍꯟꯖꯤꯟ ꯃꯉꯥ ꯇꯔꯨꯛꯂ ꯆꯥꯃꯨ ꯀꯣꯛꯇꯦ ꯍꯥꯏꯕ
ꯑꯁ ꯑꯗꯨꯝꯕꯅꯝꯗꯨꯅ ꯍꯥꯎꯋꯦ ꯍꯥꯏꯕꯅꯤꯅꯦ
ꯑꯗꯣ ꯍꯥꯟꯅꯗꯤ ꯀꯌꯥ ꯃꯅꯝꯁꯦ ꯑꯣꯏꯗꯕꯅꯦ ꯑꯗꯣ ꯍꯟꯗꯛꯀꯥꯟꯁꯦ ꯑ ꯀꯩꯒꯤꯅꯣ ꯈꯪꯗꯦ ꯃꯅꯝ ꯑꯃ ꯏꯆꯦꯟ ꯆꯦꯟꯒꯨꯝ ꯇꯧꯏꯦ ꯑꯥ ꯑꯣꯀꯦ
ꯎꯝ ꯎ ꯑꯗꯨꯕꯨꯗꯤ ꯈꯪꯗ꯭ꯔꯦ ꯀꯩꯅꯣ ꯏꯁꯤꯡꯗ ꯇꯤꯜꯂꯒ ꯆꯦꯟꯍꯟꯕꯗꯣ
ꯑꯥ
ꯎ ꯑꯗꯨꯗꯤ ꯀꯥꯡꯉꯧ ꯍꯧꯕꯅꯤꯍꯦ ꯅꯠꯇ꯭ꯔꯒ ꯃꯣꯔꯣꯛ ꯑꯃꯦꯠꯄꯒ ꯃꯔꯣꯛ ꯑꯃꯦꯠꯄ ꯑꯣꯏꯅ ꯃꯦꯜꯂꯒ ꯆꯥꯕꯁꯨ ꯍꯥꯎꯕꯅꯦ
ꯑꯗꯣ ꯃꯣꯏ ꯑꯔꯣꯝꯒꯤ ꯑꯃ ꯁꯣꯏꯕꯨꯝ ꯑꯦ ꯁꯣꯏꯕꯨꯝꯉꯩ ꯎꯁꯣꯏꯅ ꯃꯆꯥ ꯃꯆꯥ ꯃꯆꯥ ꯃꯆꯥ ꯃꯆꯥ ꯇꯧꯕꯤꯔꯒ ꯁꯦꯝꯕꯤꯕ ꯑꯁꯤꯟꯕ ꯑꯃ ꯂꯩꯕꯗꯣ ꯈꯪꯕ꯭ꯔꯥ
ꯑꯗꯨꯗꯨꯁꯨ ꯀꯥꯡꯍꯧ ꯌꯥꯝ ꯍꯥꯎꯕꯅꯦ
ꯑꯩꯅ ꯍꯥꯏꯖ ꯑꯗꯨꯅꯦ
ꯑꯣ ꯑꯗꯨ ꯑꯗꯨꯗ ꯑꯂꯒ ꯑ ꯈꯔ ꯌꯥꯝꯅ ꯃꯔꯣꯛ ꯃꯔꯣꯛ ꯑꯁꯥꯡꯕ ꯑꯀꯪꯕꯗꯣ ꯑꯉꯥꯡꯕꯗꯣ ꯑꯗꯨꯗꯣ ꯈꯔ ꯌꯥꯝꯅ ꯊꯥꯛꯑꯒꯅꯦ ꯉꯥꯡ ꯁꯛ ꯉꯥꯡꯅ ꯉꯥꯎꯕꯤꯕꯗꯣ ꯍꯨꯍꯥ ꯍꯨꯍꯥ ꯇꯧꯔꯥ ꯀꯥꯝꯃꯥ‌ ꯆꯥꯕꯗꫭ ꯌꯥꯝ ꯍꯥꯎꯕꯅꯤꯅꯦ ꯍ‌ꯦ
ꯎꯝ ꯑꯗꯨꯗꯤ ꯑꯩꯈꯣꯏꯅ ꯏꯁꯤꯡꯒ ꯇꯤꯟ ꯇꯤꯟꯍꯜꯂꯒ ꯈꯔ ꯃꯇꯝ ꯁꯤꯟꯕ ꯃꯇꯝ ꯌꯧꯔꯦ ꯍꯥꯏꯔꯗꯤ ꯃꯇꯨꯝ ꯃꯇꯨꯝ ꯀꯛꯑꯒ ꯅꯠꯇ꯭ꯔꯒ ꯁꯣꯏꯔꯒ ꯀꯥꯡꯍꯧ ꯅꯠꯇ꯭ꯔꯒ ꯃꯣꯔꯣꯛ ꯑꯃꯦꯞꯀꯒꯥ ꯇꯧꯕꯅꯤ ꯑꯗꫭ ꯍꯥꯎꯋꯏꯗ ꯑꯗꯨꯁꯨ
ꯑꯗꯣ
ꯃꯤ ꯃꯤ ꯈꯔꯗꯤ ꯊꯣꯡꯗꯕꯤꯗ ꯆꯥꯟꯅꯕꯅꯦ ꯑꯗꯣ ꯊꯣꯡꯗꯕꯤꯗꯀꯣ ꯊꫭꯡꯗꯔꯁꯨ ‌ꯍ‌ꯦꯛ ꯆꯥ ꯆꯥꯕ ꯌꯥꯕ ꯃꯥꯜꯂ‌ꯦ ꯑꯗꯨꯍꯥꯏꯔꯒ ꯅꯣꯏꯗꯤ ꯐꯪꯕ꯭ꯔꯥ
ꯐꯪꯗ‌ꯦ
ꯆꯥꯕ ꯐꯪꯕ꯭ꯔꯥ
ꯐꯪꯗ꯭ꯔꯦ ꯍꯥꯏꯕ ꯍꯥꯟꯅꯗꯤ ꯆꯥꯕ ꯐꯪꯉꯝꯃꯦ
ꯋꯥꯎ ꯄꯥꯝꯕꯤ ꯂꯩꯇꯕ꯭ꯔꯣ ꯅꯣꯏ ꯃꯅꯥꯛꯇ
ꯂꯩꯕꯨꯗꯤ ꯂꯩꯕ ꯑꯗꯨ ꯂꯧꯕ ꯆꯠꯄꯗꯣ ꯍꯩꯇꯕ
ꯅꯣꯏꯒꯤꯗꯤ ꯑꯣꯏꯕ꯭ꯔꯥ ꯃꯤꯒꯤꯔꯥ
ꯑꯩꯈꯣꯏꯒꯤ ꯅꯠꯇꯦ ꯑꯗꯣ ꯁꯨꯝ ꯂꯧꯕꯗꯤ ꯌꯥꯏ ꯍꯥꯏꯌꯦ ꯃꯤ ꯑꯗꯨꯝ ꯂꯧꯅꯩꯌꯦ
ꯑꫭ
ꯑꯗꯣ
ꯅꯠꯇꯦ ꯎꯁꯣꯏ ꯎꯁꯣꯏ ꯂꯧꯕꯁꯨ ꯂꯩꯗꯅ ꯋꯥꯒꯤ ꯅꯠꯇ꯭ꯔꯒ ꯆꯠꯅꯩ ꯕꯤ ꯍꯥꯏꯕ꯭ꯔꯥ
ꯑ ꯑ
ꯑꯥ ꯃꯁꯥꯅ ꯍꯧꯕ ꯋꯥ ꯑꯗꯨꯗꯤ ꯃꯤ ꯈꯨꯗꯤꯡꯃꯛꯅ ꯄꯪꯅꯧ ꯂꯧꯕ ꯌꯥꯔꯦ ꯑꯗꯨꯕꯨ ꯑꯗꯨ ꯅꯠꯇꯕꯤꯗ ꯃꯤꯅ ꯊꯥꯔꯒ
ꯈꯪꯗꯦ ꯀꯃꯥꯏ ꯇꯧꯔꯤꯅꯣ ꯀꯩ ꯋꯥꯔꯁꯨ ꯈꯪꯗꯕ
ꯑꯩꯈꯣꯏꯗꯁꯨ ꯀꯩ ꯍꯥꯏꯅꯤ ꯂꯅꯥꯏꯒꯤ ꯅꯠꯇꯕꯀꯣ ꯋꯥ ꯍꯧꯕ ꯌꯥꯝ ꯖꯒꯥ ꯑꯃ ꯂꯩꯕ ꯑꯗꯨꯗ ꯃꯥ ꯃꯥꯅ ꯄꯥꯝꯕ ꯆꯠꯂꯒ ꯂꯧꯔꯔꯤꯏꯅꯦꯕ ꯑꯗꯨꯕꯨ ꯑꯩꯈꯣꯏꯅ ꯆꯥꯔꯤꯗꯤ ꯋꯥꯒꯤ ꯎꯁꯣꯏ ꯅꯠꯇꯦ
ꯑꯣ
ꯈꯔꯥ ꯀꯟꯕꯗꫭ ꯌꯨꯝ ꯌꯨꯝ ꯁꯥꯕꯗ ꯄꯥꯏꯅꯕ ꯋꯥꯗꯣ
ꯎꯒꯤ
ꯐꯥꯝ ꯍꯥ
ꯎꯒꯤ ꯎꯁꯣꯏ ꯑꯣꯏꯗꯣꯏꯔꯥ
ꯑꯩ ꯋꯥꯁꯨ ꯃꯈꯜ ꯃꯈꯟ ꯌꯥꯝ ꯂꯩꯩꯗꯅ
ꯑꯥ
ꯑꯗꯨ ꯃꯈꯜ ꯃꯃꯤꯡꯗꯤ ꯈꯪꯗ꯭ꯔꯦ ꯑꯗꫭ ꯑꯩꯈꯣꯏ ꯐꯔꯝ ꯅꯠꯇ ꯑꯗꯨꯕꯨ ꯎꯝ ꯈꯔ ꯊꯥꯏ ꯑꯗꯨꯗꯒꯤ ꯂꯧꯔꯛꯑꯒ ꯆꯥꯏ
ꯑꯥ ꯌꯥꯝ ꯅꯨꯡꯉꯥꯏꯀꯣ
ꯂꯧꯕ ꯆꯠꯇꯦ ꯏꯄꯥꯈꯣꯏ ꯆꯠꯂꯒ ꯍꯦꯛ ꯄꯨꯔꯛꯑꯦ ꯍꯣꯏꯏꯥꯦ ꯃꯊꯪꯗ ꯆꯠꯂꯒ ꯑꯃꯨꯛ ꯄꯣꯔꯛꯑꯗꯤ ꯄꯤꯕꯤꯔ ꯀꯦ
ꯀꯥꯏꯖꯩꯗ
ꯑꯩꯅꯕꯨ ꯑꯩ ꯑꯩꯁꯨ ꯂꯧꯎꯕ ꯆꯠꯄꯗꯤ ꯍꯩꯇꯦꯗ ꯆꯠꯄ ꯆꯠꯇꯦꯗ
ꯑ
ꯀꯔꯤ ꯀꯔꯤ ꯍꯥꯏꯅꯤ ꯇꯤꯡꯈꯥꯡꯗꯧꯅ ꯅꯃ ꯂꯩꯕꯗꯣ ꯀꯔꯤ ꯍꯥꯏꯕ꯭ꯔꯥ ꯑꯗꯣ ꯍꯩꯅ ꯎꯝ ꯑꯣ ꯍꯥꯏꯅꯗꯦꯕ
ꯅꯪ ꯅꯪ ꯍꯥꯏꯔꯤꯁꯦ ꯃꯁꯥꯗ ꯅꯠꯇꯦ ꯍꯥꯏꯗꯤ ꯃꯥꯒꯤ ꯃꯄꯥꯟ ꯑꯩꯈꯣꯏꯅ ꯂꯧꯔꯤꯕ ꯄꯣꯠꯇꯣ ꯑꯗꯨꯒꯤ ꯃꯥꯒꯤ ꯀꯩ ꯍꯥꯏꯗꯣꯏꯅꯣ
ꯃꯀꯨ ꯍꯥꯏꯔꯁꯦ
ꯃꯀꯨ ꯃꯀꯨ ꯃꯀꯨꯗꯨꯗ ꯂꯩꯕ ꯃꯌꯥꯝꯗꯣ ꯑꯗꯨꯅꯦꯕ
ꯎꯝ ꯑꯗꯨ ꯄꯥꯏꯕ ꯈꯣꯠꯄ ꯍꯩꯅꯗꯕꯒꯤ ꯂꯧꯗꯤ ꯂꯧꯗꯦ
ꯑ ꯑꯗꯣ ꯟꯕ ꯈꯣꯠꯄꯁꯤꯡꯒꯤꯗꯤ ꯂꯧ ꯑꯗꯨꯗꯣ ꯌꯥꯝ ꯆꯥꯟꯅꯔꯣꯏꯗ ꯃꯥꯜꯂꯦ
ꯎꯝ ꯃꯣꯏꯅ ꯄꯨꯔꯥꯗꯤ ꯅꯣꯏꯁꯨ ꯆꯥꯅꯕ ꯄꯤꯔꯀꯦ ꯅꯣꯡꯃ
ꯌꯥꯏ
ꯅꯣꯏꯗꯤ ꯑꯗꯨꯗ ꯂꯩ ꯅꯣꯏꯗ ꯑꯗꯨꯗ ꯂꯩꯕꯗꯤ ꯀꯨꯏꯗ꯭ꯔꯤꯗꯅꯀꯣ ꯅꯣꯏꯒꯤ ꯅꯣꯏꯒꯤ ꯂꯅꯥꯏꯒꯤ ꯑꯣꯏꯅ ꯊꯥꯔꯒ ꯆꯆꯥꯄꯨꯗꯤ ꯍꯧꯖꯤꯛ ꯍꯧꯖꯤꯛ ꯐꯪꯈꯤꯔꯣꯏꯕ ꯅꯧꯅ ꯂꯥꯛꯄꯅꯤꯅ ꯍꯩ ꯄꯥꯝꯕꯤ ꯒꯥꯔꯤ ꯄꯥꯝꯕꯤ ꯊꯥꯕꯁꯨ ꯆꯍꯤ ꯑꯅꯤ ꯑꯍꯨꯝꯗꯤ ꯂꯧꯅꯤꯗꯅ ꯃꯍꯩ ꯄꯥ ꯄꯥꯅꯤꯡꯉꯥꯏꯗꯤ
ꯑꯗꯣ ꯍꯩꯅꯧꯁꯨ ꯆꯥꯕ ꯐꯪꯗꯕꯅꯦ ꯑꯗꯣ ꯍꯥꯀꯨꯝꯁꯨ ꯍꯩꯅꯧ ꯆꯥ ꯐꯪꯗꯦ ꯑꯗꯣ ꯍꯥ ꯀꯨꯝꯁꯤꯗꯤ ꯑꯦ ꯍꯥꯀꯨꯝꯗꯤ ꯑꯣ ꯆꯠꯄꯅꯦꯅ ꯆꯥ ꯐꯪꯉꯦ ꯑꯩ ꯌꯨꯝ ꯑꯃꯔꯣꯝꯗ ꯍꯥꯏꯗꯤ ꯆꯠꯄ ꯌꯥꯏꯗꯅ ꯍꯥꯀꯨꯝꯗꯨꯒꯤ ꯑꯗꯣ ꯀꯨꯝꯁꯤꯁꯤꯗꯤ ꯆꯠ ꯆꯤꯛꯄ ꯌꯥꯗ꯭ꯔꯕꯅꯤꯅ ꯆꯥꯕꯁꯨ ꯐꯪꯗ꯭ꯔꯦꯗꯅ ꯅꯪꯒꯤ ꯅꯪꯒꯤ ꯃꯄꯥꯟꯗꯒꯤ ꯆꯥꯕ ꯐꯪꯉꯦ ꯀꯟꯁꯤꯗꯤ ꯍꯩꯅꯧꯁꯨ ꯌꯥꯝꯅ
ꯑꯩꯅ ꯄꯤꯕꯗꯤ ꯑꯃꯅꯤꯗꯪꯅꯤꯗ
ꯌꯥꯝꯃꯤ ꯍꯥꯏꯗꯤ ꯆꯥꯎꯕꯅꯤꯅꯅꯦ ꯑꯃ ꯈꯥꯏꯗꯣꯛꯄꯗ ꯑꯗꯨꯝ ꯐꯅꯌꯥꯝ ꯆꯥ ꯐꯪꯉꯦ ꯍꯥꯏꯕ
ꯍ
ꯑꯗꯨ ꯃꯊꯛꯇꯨꯗ ꯇꯤꯟ ꯆꯥꯕꯁꯨ ꯊꯦꯡꯅꯗꯦꯕ ꯇꯤꯟ ꯑꯃꯈꯛꯇꯪꯅꯦ ꯆꯥꯕ
ꯅꯔꯥꯏ ꯄꯣꯛ ꯐꯥꯏ
ꯑꯣ ꯏꯅꯝ ꯃ ꯑꯩꯈꯣꯏꯅ ꯍꯥꯏꯔꯤꯅꯦ ꯑꯁ ꯀꯨꯝꯁꯤꯗꯤ ꯅꯪꯒꯤ ꯃꯄꯥꯟꯗꯒꯤ ꯍꯩꯅꯧ ꯆꯥꯕ ꯐꯪꯉꯦꯅ
ꯑꯥꯗ ꯆꯠꯄꯗꯣ
ꯂꯩꯗꯤ ꯂꯩꯔꯤꯌꯦ ꯈꯔ
ꯑ
ꯃꯥꯖꯤ ꯄꯤꯛꯑꯒ ꯑꯩꯈꯣꯏ ꯃꯃꯥꯡꯗ ꯂꯩꯕꯗꯣ
ꯑꯥ
ꯑꯗꯨꯁꯨ ꯈꯔ ꯈꯔ ꯃꯨꯟꯕ ꯍꯧꯔꯦ ꯑꯗꯨꯕꯨ ꯇꯤꯟ ꯌꯥꯝꯕ
ꯑꯣ
ꯇꯪꯈꯥꯏ ꯇꯪꯈꯥꯏꯗꯤ
ꯑꯗꯨꯏꯁꯨ ꯆꯥꯕ ꯆꯥꯅꯤꯡꯉꯥꯏ ꯈꯔ ꯂꯩꯔꯤꯗꯣ ꯌꯥꯝ ꯐꯔꯝꯅꯤ
ꯑꯩꯈꯣꯏꯗ ꯂꯩꯕꯅꯤꯅ ꯊꯧꯑꯣꯏꯗꯕ ꯀꯣ ꯑꯩ ꯌꯨꯝꯊꯪꯅꯕꯒꯤ ꯁꯨꯔꯤ ꯑꯃ ꯄꯥꯏꯔꯒ ꯍꯦꯛꯑꯒ ꯇꯥꯔꯨꯕꯅꯦ ꯈꯣꯏꯒꯤꯗꯤ ꯗꯨꯃꯥꯏ ꯇꯧꯗꯕ ꯃꯤꯒꯤꯗꯤ ꯅꯨꯡꯉꯥꯏꯕ
ꯃꯥꯅꯤ ꯑꯗꯨꯅꯤ ꯃꯤꯑꯣꯏꯕ ꯍꯥꯏꯁꯦ ꯏꯁꯥꯒꯤ ꯂꯩꯖꯕꯁꯦ ꯄꯦꯟꯗꯕꯗꯣ ꯍꯥꯏꯗꯤ ꯏꯁꯥꯒꯤ ꯂꯩꯖꯕ ꯄꯣꯠꯁꯦ ꯄꯥꯝꯗꯕ ꯍꯥꯏ ꯄꯥꯝꯗꯕꯃꯛꯁꯨ ꯅꯠꯇ꯭ꯔꯤꯅꯦꯕꯀꯣ ꯄꯥꯝꯕꯨꯗꯤ ꯄꯥꯝꯃꯤꯅꯦ ꯑꯗꯣ ꯍꯣꯏ ꯍꯣꯏ ꯍꯣꯏ ꯃꯒꯨꯟ ꯂꯩꯍꯟꯗꯥꯕꯗꯣ
ꯎꯝ
ꯃꯤꯑꯣꯏꯕꯒꯤ ꯃꯍꯧꯁꯥꯅꯤ ꯗꯨꯗꯤ ꯋꯥꯔꯤ ꯑꯃꯥ ꯂꯩꯗꯥꯏꯅꯦ